ꯇꯥꯔꯕꯣ
ꯇ ꯇꯞꯄꯤ
ꯇꯥꯔꯔꯕ
ꯏ
ꯎꯝ ꯀꯩꯗꯧꯔꯝꯃꯤꯅꯣ
ꯑꯩꯁꯨꯝ ꯇꯧꯗꯦꯗ ꯁꯨꯝ ꯂꯩꯔꯝꯅꯦ
ꯈꯤꯇꯪ ꯆꯪꯁꯤꯜꯂꯒ ꯉꯥꯡꯉꯧꯑꯅꯤ
ꯎꯝ ꯌꯥꯕ ꯎꯝ
ꯁꯤ ꯆꯥꯔꯒꯦ
ꯌꯥꯝ ꯇ ꯐꯦ
ꯀꯩ ꯀꯩ ꯆꯥꯔꯒꯦ
ꯍꯜꯂꯣ
ꯇꯥꯔꯕꯣ
ꯑ ꯇꯥꯏ
ꯀꯩꯀꯩ ꯆꯥꯔꯒꯦ
ꯑꯩ ꯉꯁꯥꯏ ꯆꯥꯛ ꯆꯥꯔꯦ ꯑꯗꯨꯒ ꯈꯦꯇ ꯑꯃꯨ ꯄꯨꯔꯛꯄꯩ ꯆꯥꯁꯤꯟꯂꯦ
ꯎꯝ ꯑꯩꯗꯤ ꯅꯨꯡꯗꯥꯡꯒꯤ ꯆꯥꯛ ꯆꯥꯗ꯭ꯔꯦ
ꯎꯝ
ꯌꯦꯟꯁꯥꯡ ꯊꯣꯡꯕ ꯂꯣꯏꯔꯦꯗꯅ ꯑꯉꯥꯡꯈꯩꯒ ꯆꯥꯃꯤꯟꯅꯒꯦ ꯇꯧꯔꯒ ꯃꯩ ꯃꯨꯠꯈꯤꯕ ꯋꯥꯅꯤ ꯃꯩ ꯂꯥꯛꯄ ꯉꯥꯏꯗꯣ
ꯑꯩꯈꯣꯏꯔꯗꯤ ꯉꯁꯥꯏ ꯃꯨꯠꯈꯤꯕꯗꯩ ꯍꯧꯖꯤꯛꯐꯥꯎ ꯂꯥꯛꯇ꯭ꯔꯤ
ꯎꯝ ꯀꯔꯝꯀꯥꯟ ꯂꯥꯛꯇꯣꯏꯅꯣ ꯈꯪꯗꯦ ꯃꯩꯁꯦ ꯎꯝ ꯉꯁꯥꯏ ꯁꯤꯃꯥ ꯁꯤꯃꯥ ꯅꯨꯡꯉꯥꯏꯕ꯭ꯔꯣ
ꯅꯝꯕꯨꯗ ꯅꯨꯡꯉꯥꯏ
ꯎꯝ ꯍꯌꯦꯡ ꯀꯩꯅꯣ ꯆꯠꯇꯣꯏ ꯅꯠꯇ꯭ꯔꯣ
ꯠꯇꯅꯦ
ꯎꯝ ꯍꯌꯦꯡꯗꯤ ꯀꯩ ꯁꯥꯗꯣꯏꯖꯥꯠꯂꯣ
ꯍꯌꯦꯡ ꯑꯗꯨꯝ ꯑꯩꯈꯣꯏ ꯑꯥꯏꯁꯤꯡ ꯇꯧꯕꯗꯣ ꯈꯔ ꯍꯩꯇ꯭ꯔꯤꯕꯀꯣ
ꯎꯝ
ꯑꯗꯨ ꯑꯗꯨꯝ ꯇꯧꯈꯤꯅꯤ ꯄ꯭ꯔꯁ ꯀ꯭ꯔꯤꯝ ꯇꯥꯏꯕꯗꯨ ꯀꯗꯤ ꯀ꯭ꯔꯤꯝ ꯇꯥꯏꯕꯗꯨ ꯎꯝ
ꯌꯥꯝꯅ ꯂꯨꯔꯅꯦ ꯑꯗꯨꯒꯕ
ꯂꯨꯕꯕꯨꯗꯤ ꯅꯠꯇꯦ ꯈꯨꯠꯇꯣ ꯑꯩꯈꯣꯏꯅ ꯁꯨꯝ ꯇꯧꯔꯒꯦ ꯇꯕꯒꯤ ꯕꯦꯂꯦꯟꯁ ꯄꯨꯕ ꯍꯦꯛꯇ ꯉꯝꯗꯦꯕ ꯍꯥꯏꯗꯤ ꯄꯣꯠꯇꯣ ꯁꯣꯐ ꯌꯥꯝ ꯑꯣꯏꯕꯅꯤꯅ
ꯍꯣꯏ
ꯍꯥꯎꯗ
ꯑꯣ ꯄ ꯍ ꯎꯝ ꯊꯤꯠꯁꯤ ꯀꯌꯥꯝ ꯆꯥꯔꯒꯦ
ꯉꯁꯥꯏ ꯆꯥꯛꯇꯣ ꯌꯥꯝ ꯆꯥꯗ꯭ꯔꯦ ꯑꯗꯣ ꯈꯦꯆꯗꯤ ꯑꯗꯨꯝ ꯆꯥꯁꯟꯈ ꯈꯔ
ꯎꯝ ꯎꯝ ꯉꯁꯥꯏ ꯑꯦꯌꯥꯔꯄꯣꯔꯠꯇ ꯆꯠꯂꯨꯏꯌꯦꯕ
ꯎꯝ
ꯑꯗꯨꯗ ꯁ꯭ꯀꯣꯟꯒꯤ ꯀꯥꯡꯗꯣ
ꯎꯝ
ꯆꯤꯡ ꯉꯥꯎꯋꯦꯕꯀ ꯑꯥꯁꯇ ꯕꯤꯇꯔꯤꯟꯖꯒꯦ
ꯇꯧꯕꯅꯦ ꯁ꯭ꯀꯣꯟꯒꯤ ꯆꯦꯡꯔꯗꯤ ꯑꯗꯨꯝ ꯅꯥꯀꯟ ꯅꯥꯕ ꯄꯨꯔꯥ ꯊꯥꯠꯆꯤꯜꯂꯒ
ꯍꯣꯏ ꯌꯦꯡꯂꯡꯉꯨꯔꯕ
ꯎꯝ
ꯎꯝ ꯅꯪꯀ ꯅ ꯑꯃ ꯄꯨꯔꯥ ꯊꯠꯂꯒꯅꯤ ꯇꯧꯍꯧꯔꯤꯁꯦ ꯄꯨꯡ ꯀꯌꯥ ꯇꯨꯝꯗꯣꯏꯅꯣ
ꯇꯨꯝꯃꯅꯤꯗ ꯉꯥꯏꯍꯥꯛ ꯂꯩꯔꯒ
ꯎꯝ ꯎ ꯍꯌꯦꯡ ꯀꯩꯅꯣ ꯇꯥꯕꯗꯣ
ꯍꯌꯦꯡ ꯇꯦꯁꯀ ꯁꯣꯖꯔꯒ ꯇꯥꯔꯝꯒꯅꯤ
ꯁꯤ ꯁꯁꯣꯈ꯭ꯔ
ꯎꯝ
ꯉꯁꯥꯏꯒꯤ ꯆꯥꯛ ꯈꯔ ꯂꯥꯝꯃꯝꯕꯅꯤ ꯑꯗꯣ ꯊꯦꯡꯈ꯭ꯔꯗꯤ ꯆꯥꯛ ꯂꯥꯝꯃꯒ ꯂꯣꯏꯅ ꯍꯟꯈ꯭ꯔꯦ
ꯀꯩ
ꯍꯥꯏꯗꯤ ꯆꯥꯅꯤꯡꯕ ꯄꯣꯛꯇ꯭ꯔꯦꯕ ꯁꯨꯝ ꯀꯨꯏꯔꯛꯑꯕꯅꯤ ꯍꯥꯏꯗꯤ ꯈꯪꯗꯦ ꯑꯩꯗꯤ ꯑꯃꯨꯛ ꯇꯧꯔꯤ ꯁꯨꯃꯥꯏ ꯆꯥꯛ ꯃꯥꯟꯉꯥꯏ ꯆꯥꯍꯧꯗ꯭ꯔꯕ
ꯎꯝ
ꯑꯗꯨꯝ ꯆꯥꯅꯤꯡꯉꯦ
ꯎꯝ
ꯎꯝ ꯎꯝ ꯉꯥꯁꯤꯒꯤ ꯀꯣꯜꯖꯦ ꯁꯤ ꯈꯛꯅꯦ ꯑꯩꯅꯥ ꯇꯧꯔꯤꯖꯦ
ꯅꯣꯡ ꯆꯨꯕ꯭ꯔꯥ
ꯅꯣꯡ ꯈꯔꯥ ꯆꯨꯏ
ꯈꯣꯏꯗꯤꯃꯨꯛ ꯍꯥꯡꯈ꯭ꯔꯦ
ꯎꯝ
ꯃꯩꯒ ꯃꯨꯠꯄꯅꯦ ꯑꯣꯝꯆꯥꯛꯅꯩ ꯏꯁꯥꯁꯦ ꯃꯩꯁ ꯂꯧꯁꯤꯟꯗꯕꯤꯗ ꯁꯣꯂꯔ ꯄ꯭ꯂꯦꯠ ꯄꯥꯛꯄ ꯑꯅꯤ ꯑꯍꯨꯝ ꯈꯤꯟꯕ ꯑꯗꯨꯅ ꯐꯗꯧ ꯃꯥꯟꯁꯤꯜꯂꯦ
ꯎꯝ
ꯎꯝ ꯄꯨꯡ ꯀꯌꯥꯗꯩ ꯃꯥꯏ ꯃꯨꯠ꯭ꯔꯤꯅꯣ
ꯃ ꯉꯁꯥꯏ ꯑꯗꯨꯝ ꯄꯨꯡ ꯅꯤꯄꯥꯥꯟ ꯃꯈꯥꯏ ꯑꯗꯨꯋꯥꯏꯗꯥꯏ ꯃꯨꯠꯈ꯭ꯔꯦ
ꯀꯨꯏꯔꯦꯔꯔꯣꯏꯗ
ꯎꯝ
ꯀꯈꯗꯤ ꯀꯨꯏ ꯗꯗꯤꯒ꯭ꯔꯤ ꯃꯠꯀꯤꯈꯤꯕꯨ
ꯎꯝ
ꯁꯤꯃꯥ ꯅꯨꯡꯉꯥꯏꯕ ꯔꯤꯂꯤꯁ ꯇꯧꯔꯛꯀꯗꯕ ꯀꯩꯀꯩ ꯂꯩꯖꯥꯠꯅꯣ ꯈꯪꯕꯣ ꯇꯥꯗ꯭ꯔꯣ
ꯍꯥ
ꯁꯤꯃꯥ ꯅꯨꯡꯉꯥꯏꯕ ꯔꯤꯂꯤꯁ ꯇꯧꯔꯛꯀꯗꯕ ꯀꯩꯀꯩ ꯂꯩꯒꯦ ꯈꯪꯕ꯭ꯔꯕꯁꯨꯝ
ꯈꯪꯗꯦ
ꯑꯁ ꯇꯨꯝꯕ ꯇꯨꯝꯅꯤꯡꯈꯠꯂꯛꯑꯦꯗ ꯏꯁꯥꯁꯦ ꯆꯥꯛꯀ ꯆꯥꯅꯤꯡꯗ꯭ꯔꯦ
ꯑꯁ ꯅꯣꯡ ꯀꯟꯖꯜꯂꯛꯑꯦ ꯁꯤꯗꯗꯤ
ꯀꯟꯖꯟꯂꯛꯑꯅꯤ ꯁꯣꯝꯗꯁꯨ ꯃꯩꯁꯦ ꯂꯥꯛꯇꯧ ꯃꯥꯟꯗ꯭ꯔꯦ
ꯌꯥꯝ ꯇꯞꯅ ꯇꯥꯏ
ꯇꯥꯔꯕꯣ
ꯎꯝ ꯇꯥꯏ
ꯃꯩꯁꯦ ꯂꯥꯛꯇꯧ ꯃꯥꯟꯗ꯭ꯔꯦ
ꯎꯝ
ꯑꯁ ꯁꯨꯝ ꯊꯦꯡꯖꯥꯟꯈ꯭ꯔꯅꯤ ꯆꯥꯊꯣꯛꯑꯣ ꯌꯥꯗ꯭ꯔꯣ
ꯎꯝ ꯑꯉꯥꯡꯈꯩꯗꯣ ꯑꯉꯥꯡ ꯌꯥꯝꯃꯦꯕ
ꯎꯝ
ꯇꯔꯨꯛꯅꯦ ꯃꯩꯂꯥꯛꯑꯥ ꯄꯨꯂꯞ ꯆꯥꯔꯁꯦꯅ ꯑꯁ ꯈꯔ ꯊꯨꯅ ꯂꯥꯛꯄꯤꯔꯗꯤ ꯐꯅꯤ ꯑꯉꯥꯡꯈꯩꯁꯨ ꯆꯥꯛ ꯂꯥꯝꯕꯗ ꯌꯥꯔꯝꯃꯔꯣꯏ
ꯀꯩꯍꯥꯏꯕꯅꯣ
ꯃꯩꯁꯦ ꯈꯔ ꯊꯨꯅ ꯂꯥꯛꯑꯗꯤ ꯐꯅꯤꯕ ꯑꯉꯥꯡꯈꯩꯁꯦ ꯆꯥꯛꯂꯣꯏ ꯂꯥꯝꯃꯝꯃꯥꯅꯤ
ꯌꯥꯝ ꯇꯞꯄꯦ
ꯇꯥꯔꯕꯣ
ꯎꯝ ꯇꯥꯏ
ꯎꯝ ꯅꯣꯡ ꯌꯧꯔꯑꯦ ꯅꯣꯡ ꯌꯧꯔꯛꯑꯦꯈꯣꯏ ꯁꯤꯗꯁꯨ ꯇꯨꯝꯕ ꯅꯨꯡꯉꯥꯏꯒꯗꯕ ꯋꯦꯗꯔꯟ ꯎꯝ ꯆꯂꯣ ꯇꯥꯏꯇꯣꯞꯄꯔꯗ ꯍꯥꯏꯌ ꯆꯂꯣ ꯁꯤꯗ ꯇꯥꯏꯇꯣꯄꯔꯒ ꯆꯥꯔꯁꯤꯦ ꯆꯂꯣ ꯃꯃꯥ ꯍꯇꯒ꯭ꯔꯕ
ꯃꯃꯥ ꯍꯣꯏ ꯇꯨꯝꯃꯝꯗꯧ ꯃꯥꯜꯦ ꯇꯨꯝꯕꯗꯤ ꯆꯪꯅꯈ꯭ꯔꯒꯅꯤ
ꯎꯝ ꯅꯍꯥꯛ ꯂꯩꯔꯗꯤ ꯅꯪꯁꯨ ꯇꯨꯝꯃꯅꯤ
ꯑꯩꯗꯤ ꯉꯁꯥꯏ ꯑꯗꯨꯝ ꯍꯟꯕꯒ ꯇꯨꯝ ꯂꯩꯔꯝꯃꯦ ꯑꯗꯨꯝ ꯐꯥꯃꯨꯡ ꯁꯨꯝ ꯍꯤꯄꯝꯕꯗꯒꯤ
ꯎꯝ
ꯑꯗꯨ ꯉꯁꯤꯗꯣ ꯇꯨꯝꯁꯨ ꯇꯨꯝꯅꯤꯡꯕ
ꯄꯨꯡ ꯀꯌꯥ ꯍꯧꯒꯠꯂꯛꯄ ꯑꯗꯨꯒ
ꯉꯁꯥꯏ ꯍꯦꯛ ꯍꯟꯕꯒ ꯑꯗꯨꯝ ꯃꯥꯏ ꯇꯥꯊꯣꯛꯑꯒ ꯇꯨꯝꯈ꯭ꯔꯦ ꯑꯗꯨꯒ ꯑꯩ ꯃꯤꯀꯞ ꯊꯣꯛꯂꯛꯄꯗ ꯄꯨꯡ ꯇꯔꯨꯛ ꯇꯥ ꯂꯩꯔꯝꯃꯦ
ꯎꯝ ꯐꯩ ꯉꯔꯥꯡꯁꯨ ꯐꯖꯅ ꯇꯨꯝꯍꯧꯗꯕꯗꯣ
ꯎꯝ
ꯑꯗꯨꯒꯤ ꯋꯥꯕ ꯑꯣꯏꯔꯝꯅꯤ ꯗꯦꯠ ꯅꯥꯏꯟꯇꯤꯟꯒ ꯇ꯭ꯋꯦꯟꯇꯤꯒ ꯑꯣꯏꯔ ꯃꯥꯜꯂꯦ ꯐꯨꯠꯕꯣꯜ
ꯎꯝ
ꯕꯦꯠ ꯈꯔ ꯊꯥꯖꯤꯟꯈ꯭ꯔꯦ ꯂꯥꯁꯇꯩꯅ ꯅꯥꯏꯟꯇꯤꯟꯗꯅ ꯊꯥꯔꯠ ꯄ꯭ꯂꯦꯁꯀꯤ
ꯎ
ꯀꯣꯕꯅꯤꯗꯣ ꯇ꯭ꯋꯦꯟꯇꯤꯗꯅ ꯑꯊꯣꯏꯕꯅꯤ ꯐꯥꯏꯅꯦꯜ ꯗꯥꯎ ꯌꯦꯡꯒꯦꯅ ꯂꯨꯄꯥ ꯂꯤꯁꯤꯡ ꯑꯅꯤ ꯊꯥꯖꯤꯟꯒꯦꯅ ꯀꯃꯥꯏꯅ ꯇꯧꯗꯣꯏꯅꯣ ꯈꯪꯦ
ꯃꯤꯗꯤ ꯌꯣꯟ ꯂꯨꯄꯥ ꯂꯥꯛ ꯂꯥꯛꯀ ꯐꯪꯉꯤꯉꯣ ꯑꯣꯏꯔ ꯏꯁꯇꯦꯇꯁꯇ ꯏꯁꯀ꯭ꯔꯤꯟ ꯁꯣꯠ ꯁꯦꯌꯔ ꯇꯧꯔꯛꯑꯦꯕ ꯈꯪꯕ꯭ꯔꯥ
ꯑꯦ
ꯂꯥꯛ ꯑꯃꯗ ꯂꯤꯁꯤꯡ ꯃꯉꯥꯒ ꯆꯪꯉꯦ ꯀꯃꯥꯏꯅ ꯇꯧꯔꯤꯅꯣ ꯈꯪꯒꯦ ꯍꯥꯏꯕ ꯃꯣꯏꯗꯣ ꯌꯥꯝ ꯍꯩ ꯍꯥꯏꯕ ꯂꯨꯄꯥ ꯂꯤꯁꯤꯡ ꯇꯔꯥ ꯊꯥꯖꯤꯜꯂꯒ ꯂꯥꯛꯑ ꯑꯃ ꯐꯪꯒꯦ ꯍꯣꯏ ꯑꯁ ꯌꯥꯏ ꯃ
ꯎꯝ
ꯑꯗꯨꯕꯨꯗꯤ ꯈꯔ ꯕꯦꯠꯀꯨꯝꯕ ꯌꯥꯝ ꯇꯧꯕ ꯃꯤꯅꯦꯕ ꯌꯥꯝ ꯍꯩꯁꯤꯡꯕ
ꯎꯝ
ꯍ ꯉꯁꯤ ꯇꯥꯛꯁ ꯀꯩꯀꯩ ꯇꯧꯒꯦ ꯀꯩꯝ ꯇꯧꯗ꯭ꯔꯕ
ꯉꯁꯤ ꯀꯩꯝꯇ ꯇꯧꯗꯦ ꯍꯥꯏꯗꯤ ꯑꯩꯒꯤꯗꯨꯣ ꯌꯥꯗ꯭ꯔꯤꯕ ꯍꯧꯖꯤꯛ
ꯑꯕꯨ ꯍꯥꯞꯄꯛꯇ꯭ꯔꯣ
ꯍꯥꯄꯛ ꯇ꯭ꯔꯤꯌꯦ
ꯑꯣ
ꯑꯗꯨ
ꯀꯩꯒꯤꯅꯣ ꯃꯣꯏ ꯍꯧꯖꯤꯛꯐꯥꯎꯕ ꯐꯠꯀꯤꯁꯤꯅ
ꯈꯪꯗꯦ ꯃꯣꯏ ꯃꯇꯝ ꯈꯔ ꯀꯩꯅꯣꯗꯨ ꯂꯣꯏꯞꯈꯤꯅꯤ ꯍꯥꯏꯕ꯭ꯔꯥ ꯀꯩꯅꯣ ꯅꯍꯥꯟ ꯒ꯭ꯔꯨꯞꯇ ꯍꯥꯏꯔꯝꯕꯗꯣ
ꯎꯝ ꯈꯤꯇꯪ ꯆꯪꯖꯔꯒ ꯉꯥꯡ ꯉꯧꯕꯅꯦꯥ
ꯃꯣꯏ ꯅꯍꯥꯟ ꯃꯇꯝ ꯈꯔ ꯂꯦꯞꯈꯤꯗꯦ ꯇꯨ ꯊ꯭ꯔꯤ ꯗꯦꯖꯅ ꯇꯧꯔꯝꯕꯗꯣ
ꯑꯣ
ꯑꯗꯨꯗꯩ ꯀꯩꯝꯇ ꯍꯥꯞꯄꯛꯇ꯭ꯑꯔꯤꯕ
ꯎꯝ ꯎꯝ ꯎ ꯑꯩꯒꯤ ꯏꯅꯥꯎꯄꯥ ꯑꯃ ꯌꯥꯎꯒꯦ ꯍꯥꯏꯕꯅꯦꯕꯀꯣ
ꯑꯥ
ꯒ꯭ꯔꯨꯞꯇ ꯅꯝꯕꯔ ꯊꯥꯔꯒ ꯁꯤ ꯍꯥꯞꯄꯤꯔꯛꯑꯣ ꯍꯥꯏꯗꯨꯔꯥ
ꯍꯥꯏꯗꯅꯦ ꯃꯥꯒꯤ ꯌꯨꯖꯔ ꯅꯦꯝꯗꯣ
ꯎꯝ
ꯑꯗꯨꯒ ꯍꯥꯏꯈ꯭ꯔꯕ
ꯑꯣ ꯍꯥꯟꯅ ꯗꯥꯎꯟꯂꯣꯗ ꯇꯧꯔꯒ ꯁꯦꯠ ꯑꯞ ꯇꯧꯗꯣꯏꯕ ꯌꯨꯖꯔ ꯅꯦꯝ ꯀꯖꯀꯒꯥꯗꯣ
ꯎꯝ
ꯑ ꯑꯥꯏ ꯑꯣ ꯑꯦꯁꯇꯗꯤ ꯗꯥꯎꯟꯂꯣꯗ ꯇꯧꯕ ꯌꯥꯗꯕ ꯃꯥꯜꯂꯦ ꯀꯔꯤꯌꯥꯁ ꯌꯥꯗꯕ꯭ꯔꯥ ꯑꯣ ꯑꯦꯟꯗ꯭ꯔꯣꯏꯗ ꯈꯛꯀꯤꯅꯦꯕ ꯑꯣꯀꯦ ꯑꯣꯀꯦ ꯑꯗ ꯐ ꯑꯣ ꯑꯩ ꯉꯁꯥꯏ ꯈꯜꯂꯝꯃꯤꯅꯦ ꯑꯁꯗꯤ ꯌꯥꯗꯦ
ꯎꯝ
ꯎꯝ ꯁꯤꯐ ꯇ ꯁꯤꯁꯦ ꯊ꯭ꯔ